ꯑ
ꯀꯃꯥꯏꯅ ꯇꯧꯒꯦ
ꯎꯝ ꯑꯗꯨ ꯇꯧꯔꯁꯤ ꯈꯪꯗꯦꯅꯦ ꯏꯁꯁꯤꯦ ꯑꯃꯨꯛ ꯁꯥꯠꯛꯄ ꯃꯥꯜꯂꯦ ꯑꯃꯨꯛ ꯏꯪꯊꯩꯑꯦ ꯅꯣꯡꯃꯨꯛ ꯇꯥꯏꯒꯦ ꯍꯥꯏ ꯇꯥꯔꯦ ꯇꯧꯔꯤꯁꯦ
ꯍꯣꯏ ꯑꯗꯨ ꯑꯗꯨꯃꯥꯏꯅ ꯑꯗꯨꯝ ꯇꯧꯋꯦ ꯌꯥꯝ ꯇꯣꯏꯅ ꯑꯗꯨꯅ ꯀꯩ ꯍꯥꯏꯅꯤ ꯈꯤꯇꯪ ꯁꯥꯒ ꯇꯔꯦꯅ ꯑꯦ ꯈꯤꯇꯪ ꯅꯣꯡꯃꯪꯉꯦꯅ ꯊꯣꯛꯎꯔꯅꯤ ꯑꯗꯨꯗꯒꯤ ꯍꯥꯏꯕꯗꯤ ꯅꯣꯡꯃꯪꯉꯦꯅ ꯖꯦꯀꯦꯠ ꯅꯨꯡꯀꯦꯠ ꯂꯤꯠꯇꯕꯤꯗ ꯁꯥꯇꯤꯟ ꯀꯩꯀꯥ ꯄꯥꯏꯗꯕꯤꯗ ꯗꯗ ꯍꯥꯏꯕꯗꯤ ꯅꯨꯡꯁꯥ ꯁꯥꯔꯗꯤ ꯇꯨꯄꯤꯒꯨꯝꯕ ꯑꯃꯁꯨ ꯑꯗꯨꯝ ꯁꯤꯖꯤꯟꯅꯩꯁꯤꯅꯀꯣ ꯑꯗꯨꯃꯥꯏꯅ ꯇꯧꯗꯕꯤ ꯑꯃꯨꯛ ꯊꯣꯛꯂꯎꯨꯔꯅꯤꯅ ꯅꯨꯡꯁꯥꯛ ꯁꯥꯖꯤꯜꯂꯛꯑꯅꯤ ꯑꯗꯨꯝ ꯈꯪꯗꯦ ꯍꯥꯏꯗꯤ ꯁꯥꯇꯤꯟ ꯄꯥꯏꯔ ꯑꯃꯨꯛ ꯆꯠꯂꯨꯔꯅꯤ ꯁꯨ ꯍꯦꯅ ꯈꯪꯍꯥꯡ ꯍꯥꯡꯗꯣꯛꯑꯒ ꯅꯨꯡꯁꯥꯁꯦ ꯑꯃꯨꯛ ꯑꯒ꯭ꯌꯥꯟ ꯑꯃ ꯏꯇꯥ ꯇꯥꯗꯕꯤꯗꯣ ꯇꯧꯐꯝ ꯑꯃ ꯏꯈꯪ ꯈꯪꯍꯟꯗꯕꯤꯗꯣ ꯇꯧꯋꯦꯕ ꯍꯧꯖꯤꯛꯀꯥꯟꯁꯦ ꯑꯗꯨꯅ ꯀꯩ ꯍꯥꯏꯗꯣꯏꯅꯣ ꯈꯪꯗꯦ ꯂꯦꯞꯄ ꯌꯥꯗꯦ ꯀꯣ ꯑꯦ ꯍꯣꯔꯦꯟ ꯈꯤꯇꯪ ꯀꯩꯅꯣ ꯇꯧꯔꯒ ꯑꯗꯨ ꯇꯧꯁꯤꯒ ꯍꯥꯏꯕꯁꯦ ꯂꯦꯞꯄꯨꯔꯅꯤ ꯑꯗꯩ ꯅꯣꯡꯁꯦ ꯑꯃꯨꯛ ꯌꯥꯝ ꯆꯨꯁꯤꯜꯂꯛꯑꯅꯤ ꯐꯔꯛ ꯑꯃꯇꯥ ꯇꯔꯗ ꯍꯧꯖꯤꯛꯀꯥꯟꯒꯤ ꯑꯑꯣꯟꯕꯁꯦ ꯒ꯭ꯌꯥꯟ ꯑꯃ ꯇꯥꯔꯛꯇ꯭ꯔꯦꯗꯀꯣ
ꯑꯗꯨ ꯍꯥꯏꯔꯒ ꯉꯔꯥꯡ ꯅꯣꯏ ꯑꯃ ꯅꯣꯏꯅ ꯑꯃꯃꯥꯟꯅꯕ ꯑꯃ ꯂꯩꯕꯗꯨꯣ ꯑꯗꯨ ꯐꯣꯟ ꯇꯧꯔꯛꯑꯝꯕ꯭ꯔꯣ ꯑꯩꯗꯤ ꯊꯦꯡꯉꯀꯥꯟꯗ ꯐꯣꯟ ꯇꯧꯔꯛ ꯂꯩꯔ
ꯀ ꯀꯥꯟꯗ ꯐꯣꯟ ꯇꯧ
ꯑꯩ ꯋꯥꯔꯤ ꯁꯥꯟꯅꯕ ꯉꯥ ꯁꯥꯟꯅꯗꯕ꯭ꯔꯣ
ꯋꯥꯔꯤ ꯋꯥꯔꯤꯁꯤꯟꯅꯕꯉ ꯆꯗꯕ ꯑꯣ ꯑꯩ ꯑꯗꯨ ꯃꯥꯒꯗꯤ ꯄꯥꯎ ꯀꯌꯥꯝ ꯐꯥꯎꯅꯗꯦꯗ ꯃꯥꯁꯨ ꯑꯗꯨꯨꯝ ꯐꯥꯎꯅꯅꯤꯡꯗꯕ ꯃꯥꯜꯂꯦ
ꯑ
ꯈꯪꯗꯦ ꯑꯗꯣ ꯑꯩꯉꯣꯟꯗꯗꯤ ꯇꯧꯁꯨ ꯇꯧꯔꯛꯇꯦꯕꯀꯣ ꯄꯥꯛ ꯇꯧꯔꯛꯇꯦꯗ ꯑꯩꯅꯗꯪ ꯁꯨꯝ ꯃꯔꯛ ꯃꯔꯛꯇ ꯍꯧꯕ ꯈꯣꯠꯄ ꯄꯗꯤ ꯑꯗꯨꯝ ꯇꯧꯏꯦ ꯑꯗꯨꯒ ꯃꯥꯅꯒꯗꯤ ꯊꯑꯣꯏꯅ ꯍꯧꯔꯛꯄꯗꯤ ꯀꯌꯥ ꯍꯧꯔꯛꯈꯤꯗ꯭ꯔꯦ ꯍꯧꯖꯤꯛꯀꯥꯟꯗꯤ ꯁꯨꯝ ꯀꯩꯗꯧꯔꯝꯃꯣ ꯈꯪꯗꯦ ꯃꯥꯁꯨ ꯇꯜꯂꯕ꯭ꯔꯥ ꯀꯩꯅꯣ ꯑꯗꯨꯝ ꯍꯧꯔꯛ ꯃꯥꯁꯨ ꯑꯗꯨꯒ ꯑꯩꯁꯨ ꯑꯩꯅ ꯑꯩꯅ ꯍꯧꯔꯨꯗ꯭ꯔꯅꯤꯅ ꯁꯥꯟꯅꯗ꯭ꯔꯦ ꯑꯗꯨꯅ ꯑꯗꯨꯝ ꯀꯣ ꯑꯩꯅ ꯍꯧꯔꯕꯨꯗꯤ ꯑꯗꯨꯝ ꯁꯥꯟꯅꯕꯁꯨ ꯌꯥꯎꯋꯦ ꯣꯡ ꯐꯥꯗ ꯇꯜꯂꯤ ꯈꯣꯠ ꯂꯩꯔꯛꯄꯁꯨ ꯑꯗꯨꯝ ꯌꯥꯎꯋꯦ ꯑꯗꯨꯃꯥꯏꯅ ꯁꯥꯟꯅꯗꯕꯁꯨ ꯑꯗꯨꯝ ꯌꯥꯎꯋꯦ ꯄꯥꯎꯕꯨꯗꯤ ꯑꯗꯣ ꯈ ꯉꯔꯥꯡꯗꯤ ꯇꯧꯔꯛꯑꯝꯗꯦ ꯑꯩꯉꯣꯟꯗꯗꯤ ꯀꯩ ꯍꯥꯏꯔꯛꯑꯃꯤꯅꯣ
ꯀꯨꯊ꯭ꯔꯥꯔꯥ ꯑꯗꯨꯋꯥꯏꯗ ꯇꯧꯔꯝꯕ ꯃꯥꯜꯂꯦꯕ ꯑꯩꯗꯣ ꯑꯗꯨꯝ ꯇꯨꯝꯈꯕꯅ ꯏꯁꯥꯒ ꯅꯨꯡꯉꯥꯏꯇꯕ ꯀꯩꯗꯧꯕꯒ ꯏꯁꯁꯤꯡ ꯆꯥꯕ ꯀꯗ ꯇꯨꯡꯒꯤꯕꯅ ꯄꯨꯡ ꯃꯥꯄꯟ ꯈꯤꯇꯪ ꯍꯦꯜꯂꯛꯄ ꯑꯗꯨ ꯑꯗꯨꯝꯃꯅ ꯂꯣꯏꯔ ꯂꯣꯏꯔꯦ ꯑ ꯑꯗꯨꯝ ꯇꯨꯝꯒꯅꯣ ꯍꯥꯏꯗꯤ ꯑꯗꯨ ꯑꯗꯨꯝ ꯊꯦꯡꯉꯕꯅꯤꯅ ꯑꯗꯨꯝ ꯌꯨꯝꯗ ꯆꯪꯉ ꯂꯩꯕꯅꯤꯅ ꯍꯥꯏꯗꯤ ꯑꯩꯈꯣꯏ ꯀꯥ ꯍꯣꯏꯁꯨ ꯃꯣꯏꯁꯨ ꯨꯡ ꯅꯤꯄꯥꯜ ꯅꯤꯄꯥꯥꯟ ꯃꯈꯥꯏ ꯁ꯭ꯋꯥꯏ ꯇꯨꯝꯕꯅꯤꯅꯀꯣ ꯑꯗꯗꯒꯤ ꯑꯉꯥꯡꯁꯨ ꯂꯩꯕꯅꯤꯅ ꯋꯥꯔꯤ ꯋꯥꯇꯥꯏ
ꯂꯩꯅ ꯋꯥꯔꯤ ꯋꯥꯇꯥꯏ ꯁꯥꯟꯅꯔ ꯇꯥꯟꯅꯕꯒꯤ
ꯇꯅꯣ ꯑꯩꯣꯏ ꯇꯉꯥꯏꯐꯗꯕꯣ ꯈꯣꯠꯇꯕ ꯂꯩꯕꯒꯨꯝꯕꯁꯨ ꯑꯗꯨꯝ ꯄꯥꯎ ꯍꯥꯏꯕ ꯈꯣꯠꯄ ꯂꯩ ꯑꯗꯨ ꯑꯗꯨ ꯅꯠꯇꯕ ꯑꯗꯨꯝ ꯁꯥꯟꯅꯗ꯭ꯔꯁꯨ ꯌꯥꯕ ꯃꯔꯝꯗꯤ ꯁꯥꯗꯦ ꯊꯦꯡꯉꯗꯤ ꯐꯣꯟ ꯄꯥꯏꯗꯕ ꯈꯣꯠꯇꯕ ꯇꯧꯕꯅꯦꯕ ꯑꯗꯣ ꯑꯩꯁꯦ ꯎ ꯁꯨꯝ ꯀꯩ ꯍꯥꯏꯅꯤ ꯍꯧꯖꯤꯛꯀꯥꯟꯁꯦ ꯂꯣꯛꯇꯥꯛ ꯄꯥꯠꯁꯦ ꯌꯥꯝ ꯆꯠꯅꯩꯌꯦꯕꯀꯣ ꯑꯗꯩ ꯑꯩꯁꯦ ꯌꯥꯝ ꯆꯠꯅꯤꯡꯕꯩ ꯇꯥꯏꯞꯇ ꯇꯧꯕꯀꯣ ꯑꯗꯨ ꯃꯣꯏ ꯆꯠꯄ ꯌꯥꯒꯗ꯭ꯔꯥ ꯈꯣꯠꯀꯗ꯭ꯔꯥ ꯃꯄꯨꯗ ꯍꯪꯉꯒ ꯃꯣꯏꯗ ꯐꯥꯎꯗꯣꯛꯈ꯭ꯔ ꯆꯠꯈ꯭ꯔꯁꯨ ꯑꯗꯨꯃꯥꯏꯅ ꯇꯧꯕ ꯌꯥꯒꯗ꯭ꯔꯥ
ꯇꯧꯕ ꯌꯥꯒꯗ꯭ꯔꯥ ꯍꯥꯏ ꯍꯪꯕꯤꯌ
ꯑꯗꯣ ꯑꯩꯅ ꯍꯥꯏꯗꯨꯅꯦ ꯑꯩꯅ ꯅꯍꯥꯟ ꯍꯥꯏꯕꯗꯤ ꯅꯣꯏ ꯅꯣꯏꯅ ꯑꯃ ꯀꯩꯅꯣ ꯅꯣꯡꯃ ꯁꯤꯟꯕꯗꯣ ꯑꯗꯨꯗꯣ ꯑꯗꯣꯝꯗ ꯆꯠꯄꯒꯤ ꯑꯣꯏꯅ ꯑꯗꯨꯝ ꯁꯨꯃꯥꯏꯅ ꯁꯤꯜꯂꯒ ꯌꯦꯡꯒꯦ ꯌꯦꯡꯅ ꯍꯥꯏꯕꯗꯨꯅꯦꯕ ꯑꯗꯣ ꯑꯩꯈꯣꯏ ꯃꯊꯪ ꯍꯟꯗꯛ ꯂꯥꯛꯏꯕ ꯅꯣꯡꯃꯥꯏꯖꯤꯡꯁꯤꯗꯤ ꯑꯩꯈꯣꯏ ꯑꯣꯏꯅ ꯆꯠꯀꯗꯕ꯭ꯔꯥ ꯈꯪꯗꯦ ꯑꯗꯨꯃꯥꯏꯅ ꯍꯥꯏ ꯍꯥꯏꯅꯕꯗꯤ ꯇꯥꯏ ꯄꯨꯔꯥ ꯀꯟꯐꯥꯔꯝꯗꯤ ꯇꯥꯗꯦꯕꯀꯣ ꯁꯨꯝ ꯀꯣꯏꯕ ꯑꯣꯏꯅ ꯆꯠꯂꯨꯁꯦ ꯑꯗꯨꯒ ꯈ ꯈꯣ ꯍꯥꯏꯗꯤ ꯀ ꯥꯡ ꯀꯃꯥꯏꯅ ꯉꯥꯡꯅꯔꯤꯒꯦ ꯀꯃꯥꯏꯅ ꯇꯧꯔꯒꯦ ꯑꯗꯣ ꯍꯥꯏꯕꯗꯤ ꯌꯨꯝꯗꯁꯨ ꯁꯨꯝ ꯂꯩꯇ꯭ꯔꯕꯅꯤꯅ ꯄꯥꯛ ꯊꯦꯡꯅꯗ꯭ꯔꯦꯕꯀꯣ ꯑꯗꯨꯒꯤ ꯑꯗꯨꯝ ꯑꯩꯈꯣꯏ ꯀꯀꯥ ꯍꯣꯏ ꯃꯣꯏ ꯃꯃꯥꯟꯅꯕ ꯃꯈꯩ ꯃꯣꯏꯔꯥꯡꯗꯒꯤ ꯌꯥꯎꯕꯅꯦꯕ ꯑꯣ ꯃꯣꯏ ꯑꯗꯨꯝ ꯄꯥꯎ ꯐꯥꯎꯅ ꯈꯣꯠꯅ ꯇꯧꯔꯒ ꯑꯗꯨꯃꯥꯏꯅ ꯍꯥꯡꯗꯣꯛ ꯍꯥꯡꯖꯤꯟ ꯇꯧꯅꯕꯒꯤ ꯑꯃ ꯁꯥꯕꯨꯡ ꯁꯥꯕꯨꯡꯗꯤ ꯇꯥꯏꯌꯦꯕꯀꯣ ꯑꯗꯨ ꯆꯞ ꯆꯥꯕ ꯁꯨꯃꯥꯏꯅ ꯇꯧꯔꯅꯤꯗꯤ ꯈꯪꯗꯦ ꯍꯥꯏꯕꯗꯤ ꯆꯠꯂꯒꯕꯨꯗꯤ ꯑꯗꯨꯝ ꯑꯃ ꯑꯃꯒꯤ ꯑꯁꯪꯕ ꯌꯦꯡꯅꯔꯒ ꯅꯣꯡꯃꯥꯏꯖꯤꯡꯒꯨꯝꯕꯗꯗꯤ ꯇꯥꯗꯧ ꯃꯥꯜꯂꯦꯕꯀꯣ ꯑꯗꯣ ꯍꯟꯗꯛ ꯉꯔꯥꯡꯕꯨꯗꯤ ꯅꯣꯡꯃꯥꯏꯖꯤꯡ ꯑꯣꯏꯈ꯭ꯔꯦ ꯉꯔꯥꯡ ꯆꯠꯇ꯭ꯔꯕꯅꯤꯅ ꯃꯊꯪꯒꯤ ꯅꯣꯡꯃꯥꯏꯖꯁꯤꯡꯁꯤꯗꯒ ꯆꯠꯁꯦ ꯈꯣꯠꯁꯦ ꯍꯥꯏꯔꯛꯀꯗ꯭ꯔꯥꯗꯤ ꯈꯪꯗꯦꯕꯀꯣ ꯑꯗꯨꯅ ꯑꯗꯨꯝꯕꯅꯤ ꯑꯩ ꯈꯪꯗ꯭ꯔꯦ ꯑꯗꯨꯒ ꯑꯩꯁꯨ ꯆꯠꯄꯨꯗꯤ ꯆꯠꯅꯤꯡꯉꯦꯕꯀꯣ ꯑꯗꯨꯝ ꯍꯥꯏꯕꯗꯤ ꯏꯃꯨꯡꯒꯤ ꯃꯤꯒ ꯆꯠꯄꯗꯨꯅ ꯑꯃꯅꯤ ꯏꯃꯥꯟꯅꯕꯈꯩ ꯆꯠꯄꯗꯨꯅ ꯑꯃꯅꯤ ꯃꯍꯥꯎꯗꯣ ꯇꯣꯉꯥꯟ ꯇꯣꯉꯥꯟꯗꯅ ꯑꯗꯨꯅ ꯑꯩꯅꯗ ꯑꯗꯨꯝ ꯆꯠ ꯈꯪꯗꯦ ꯑꯩ ꯀꯔꯤ ꯇꯧꯏ ꯍꯥꯏꯅꯣ ꯇꯥꯕꯨꯣ
ꯍꯣꯏ ꯅꯣꯏꯒꯤꯅꯦ ꯏꯃꯨꯡ ꯃꯈꯩ ꯆꯠꯄꯁꯨ ꯑꯗꯨꯝ ꯅꯨꯡꯉꯥꯏ ꯑꯗꯨꯒ ꯑꯩꯈꯣꯏꯒꯤ ꯇꯣꯉꯥꯟꯅ ꯆꯠꯄꯒꯤꯁꯨ ꯅꯨꯡꯉꯥꯏꯕ ꯂꯩ ꯍꯥꯏ ꯃꯅꯗꯦ ꯍꯥꯏꯕ ꯅꯨꯡꯉꯥꯏꯕꯗꯣ ꯑꯗꯨ ꯑꯩꯗꯤ ꯂꯦꯛꯄ ꯈꯣꯠꯄ ꯇꯧꯗ ꯇꯥꯔꯁꯨ ꯍꯥꯏꯐ ꯈꯣꯠꯇ ꯇꯧꯔꯒ ꯀꯣ ꯑꯗꯨꯗꯒꯤ ꯍꯤꯒꯨꯝꯕ ꯑꯗꯨꯝ ꯈꯔ ꯇꯣꯡꯉꯨꯔ ꯈꯣꯠꯂꯨꯔ ꯑꯗꯨꯝ ꯂ ꯑꯗꯨꯝ ꯍꯥꯏꯗꯤ ꯂꯦꯛꯎꯗ꯭ꯔ ꯇꯥꯔꯁꯨ ꯁꯨꯃꯥꯏꯅ ꯑꯃꯨꯛꯇꯪ ꯆꯠꯅꯤꯡꯕꯗꯣ ꯑꯗꯨꯃꯥꯏꯅ ꯆꯠꯅꯤꯡꯉꯦ ꯑꯗꯣ ꯅꯣꯏꯅꯃꯥꯟꯅꯕꯗꯨꯗ ꯍꯥꯏꯐꯦꯠ ꯍꯪꯒꯦꯔꯥ ꯈꯣꯠ ꯑꯗꯨꯒ ꯆꯠꯂꯨꯁꯤꯔꯛꯅ ꯍꯥꯏꯐꯦꯠ ꯌꯥꯕꯨ ꯌꯥꯔꯗꯤ ꯃꯥꯅꯕꯨ ꯌꯥꯔ ꯇꯥꯔꯒꯗꯤꯊꯂꯣꯝꯗ ꯂꯩꯕꯗ ꯑꯗꯨ ꯃꯥꯁꯨ ꯑꯗꯨꯝ ꯀꯧꯕ ꯑꯗꯨꯝ ꯂꯥꯛꯀꯅꯤꯅ ꯀꯣ
ꯑꯗꯨꯝ ꯀꯣꯏꯕ ꯂꯥꯡ ꯑꯗꯨꯝ ꯄꯥꯝꯖꯕꯅꯦꯕ ꯅꯠꯇꯦ ꯑꯗꯨꯗꯨꯕꯨ ꯅꯣꯏꯅ ꯃꯥꯟꯅꯕ ꯑꯃ ꯃꯣꯏ ꯍꯟꯗꯛ ꯃꯣꯏ ꯃꯌꯥꯝ ꯑꯃ ꯂꯨꯍꯣꯡꯈꯤꯕꯗꯨ ꯃ ꯌꯥꯎꯗꯦꯅ ꯑꯃꯨꯛ ꯌꯥꯔꯛꯀꯗ꯭ꯔꯣ ꯑꯗꯨ ꯑꯉꯥꯡꯒꯤ ꯄꯣꯠꯇꯨꯕꯨ ꯑꯗꯨꯕꯨ ꯌꯥꯒꯗꯕ ꯑꯣꯏꯔꯒꯕꯨꯗꯤ ꯑꯩꯅ ꯍꯧꯕꯗꯨꯗꯤ ꯅꯠꯇ꯭ꯔꯒꯁꯨ ꯑꯩꯅ ꯍꯥꯏꯗꯤ ꯅꯣꯏꯅ ꯑꯣꯏ ꯑꯩꯈꯣꯏꯅ ꯑꯩꯅ ꯍꯧꯕꯗꯨꯅꯦ ꯑꯩꯅ ꯁꯨꯝ ꯑꯩꯅꯗ ꯀꯣꯏꯄ ꯂꯥꯡꯉꯒ ꯂꯩꯅꯤꯡꯕꯗꯣ ꯑꯗꯨꯃꯥꯏꯅ ꯈꯟꯂꯅꯦꯕ ꯍꯟꯗꯛꯇꯤ ꯑꯩ ꯍꯥꯏꯕꯗꯤ ꯊꯕꯛꯇꯣ ꯃꯥꯒꯤꯗꯤ ꯌꯥꯎꯕꯅꯤꯅꯀꯣꯕ ꯌꯥꯎꯅꯤꯡꯗꯕꯗꯧꯅ ꯑꯗꯨꯅ ꯅꯣꯏꯅ ꯑꯣꯏꯅ ꯑꯦ ꯁꯨꯃꯥꯏꯅ ꯂꯥꯛꯀꯦ ꯅꯣꯡꯃ ꯍꯥꯏꯔꯒꯗꯤ ꯃꯥꯅ ꯅ ꯍꯣꯏ ꯍꯥꯏꯔꯗꯤ ꯑꯩꯁꯨ ꯑꯗꯨꯝ ꯌꯥꯎꯗꯔꯅꯤ ꯑꯗꯨ ꯊꯕꯛꯇꯨꯗ ꯑꯗꯣ ꯑꯩꯅ ꯍꯣꯏ ꯍꯥꯏꯕꯁꯤꯗꯤ ꯃꯥꯒꯤꯗꯣ ꯃꯉꯣꯟꯗ ꯑꯃꯨꯛ ꯍꯥꯏꯅꯕ ꯑꯃꯛ ꯆꯪꯉꯤꯗꯅꯀꯣ ꯑꯗꯨꯅ ꯐꯕꯗꯤ ꯅꯪꯒ ꯂꯩꯕꯗꯨꯒꯕꯨ ꯐꯥꯎꯅꯒꯦ ꯍꯥꯏꯕ꯭ꯔꯥ ꯅꯠꯇ꯭ꯔꯒꯁꯨ ꯅꯪꯅ ꯁꯟꯖꯅ ꯑꯗꯨꯝ ꯑꯦ ꯑꯗ ꯁꯨꯃꯥꯏꯅ ꯇꯧꯔꯒ ꯅꯣꯡꯃꯂꯥ ꯀꯦ ꯑꯗꯨꯒ ꯀꯨꯏꯗ꯭ꯔꯒꯁꯨ ꯁꯨꯝ ꯍꯥꯏꯔꯞ ꯀꯣꯏꯊꯣꯛꯎꯁꯦ ꯄꯨꯡ ꯑꯃꯅꯤꯗꯪ ꯑꯣꯏꯔꯁꯨꯅ ꯑꯗꯨꯃꯥꯏꯅ ꯑꯣꯏꯅ ꯑꯩꯈꯣꯏꯅ ꯍꯧꯔꯣ ꯍꯥꯏꯔꯛꯑꯣ ꯑꯗꯨꯅ ꯐꯩꯌꯦ ꯍꯥꯏꯕꯗꯤ ꯑꯩꯗꯤ ꯑꯁꯣꯝꯗ ꯑꯗꯨꯝ ꯂꯩꯗꯣꯔꯃꯤꯅꯀꯣ ꯑꯗꯨ ꯑꯗꯨꯃꯥꯏꯅ ꯇꯧꯕꯅ ꯐꯥꯗꯧ ꯃꯥꯂꯦ ꯑꯩꯅ ꯍꯧꯗꯣꯛꯄꯗꯨꯗꯤ ꯑꯗꯨꯝ ꯁꯨꯇꯤ ꯌꯥꯝ ꯄꯥꯝꯕ ꯃꯥꯟꯈꯤꯗꯧꯔꯥ ꯈꯔ ꯣ ꯑꯗꯨꯅ ꯅꯣꯏꯅ ꯑꯣꯏꯅ ꯑꯦ ꯁꯨꯃꯥꯏꯅ ꯆꯪꯗꯅꯤꯅ ꯑꯩꯁꯨ ꯆꯪꯗ꯭ꯔꯤꯉꯩꯗ ꯆꯠꯅꯤꯡꯉꯦ ꯍꯥꯏꯔꯕ ꯑꯗꯨꯅ ꯅꯣꯡꯃ ꯂꯥꯛꯀꯦ ꯄꯨꯡ ꯑꯁꯨꯛꯇ ꯑꯗꯨꯒ ꯅꯣꯡꯃ ꯅꯨ ꯑꯗꯨꯃ ꯈꯤꯇꯪ ꯉꯟꯅ ꯂꯣꯟꯕ ꯈꯣꯠꯄ ꯇꯧꯔꯒ ꯑꯣꯏꯔꯁꯨ ꯄꯨꯡ ꯑꯃꯗꯔꯁꯨ ꯑꯗꯨꯃꯥꯏꯅ ꯇꯧ ꯁꯤ ꯈꯣꯠꯂꯁꯦ ꯑꯗꯨꯒ ꯑꯥꯗ ꯂꯩꯕꯗꯨꯁꯨ ꯀꯧꯔꯛꯀꯦ ꯈꯣꯠꯀꯦ ꯑꯗꯨꯃꯥꯏꯅ ꯑꯣꯏꯅ ꯍꯧꯗꯣꯛꯛꯑꯣ ꯑꯗꯨꯅ ꯐꯅꯤ ꯑꯩꯅ ꯍꯧꯗꯣꯛ
ꯇꯥꯔꯤꯕꯣ ꯇꯥꯗ꯭ꯔꯕ